ꯑꯥꯎ ꯇꯥꯕ꯭ꯔꯥ ꯇꯥꯏ ꯇꯥꯏ ꯑꯩꯗꯤ
ꯍꯥꯏꯔꯣꯅꯦ ꯍꯥꯏꯔꯣꯅꯦ ꯍꯥꯏꯔꯣꯅꯦ ꯅꯪ ꯍꯥꯏꯅꯤꯡꯕꯗꯣ
ꯎꯝ ꯍꯣꯏ ꯍꯥꯏꯒꯦ ꯑꯗꯣ ꯍꯩ ꯍꯤ ꯍꯤ ꯑꯃꯨꯛꯀꯥ ꯍꯧꯔꯦꯅꯦ ꯑꯥ ꯕꯣꯁꯗꯤ ꯁꯅꯥꯅꯤꯡꯕꯥ ꯁꯅꯥꯕ ꯍꯩꯇꯕ ꯀꯥꯎꯕꯁꯨ ꯍꯩꯇꯦ
ꯎꯝ
ꯅꯪꯗꯤ ꯍꯩꯔꯕ
ꯍꯥꯁ ꯈꯣꯏꯖꯨ ꯍꯩꯇꯦ
ꯑꯩ ꯕꯣꯜ ꯁꯅꯥꯅꯤꯡ ꯕꯅ ꯑꯗꯨ ꯑꯣꯏꯔꯁꯨ ꯍꯩꯗꯦ ꯑꯩꯈꯣꯏꯗꯣ ꯑꯩꯈꯣꯏ ꯕꯕꯥꯁꯨ ꯑꯥ ꯌꯥꯝ ꯄꯥꯝꯖꯕꯒꯤ ꯀꯩꯅꯣꯝ ꯑꯩꯈꯣꯏꯅ ꯁꯅꯥꯒꯦ ꯍꯥꯏꯔꯒꯦ ꯃꯥ ꯃꯥꯁꯨ ꯑꯂꯥꯎ ꯇꯧꯕ ꯅꯑꯣ ꯍꯥꯏꯕꯒꯤ ꯑꯩꯈꯣꯏꯁꯦ ꯀꯣꯆꯤꯡ ꯆꯠꯂꯤꯕ
ꯑꯣ ꯈꯩꯅꯦ
ꯇꯝꯕ꯭ꯔꯥ ꯀꯣꯆꯤꯡ ꯆꯠꯂꯦ ꯑꯥꯎ ꯋꯥꯟ ꯃꯟ ꯋꯥꯟ ꯃꯟ ꯀꯝꯄ꯭ꯂꯤꯠ ꯑꯣꯏꯅ ꯇꯧꯋꯦꯕ ꯑꯗꯨ ꯑꯣꯏꯔꯁꯨ ꯁꯨꯍꯩ ꯍꯩꯇꯕ
ꯑꯁ ꯅꯪꯉꯣꯟꯗ ꯄꯤꯗꯕꯒꯤꯅꯦ ꯑꯗꯨꯗ
ꯑꯥꯎ ꯑꯩꯒꯤ ꯇꯦꯂꯦꯟ ꯑꯣꯏꯔꯝꯃꯣꯏ ꯑꯣꯏꯔꯝꯗꯕꯒꯤꯅꯦ ꯑꯁꯤꯁꯦ ꯀꯥꯎꯕꯁꯦ ꯁꯨꯛꯍꯩ ꯍꯩꯇꯦ ꯀꯔꯤꯒꯤꯔꯥ ꯑꯩꯌꯥ
ꯎꯝ
ꯑꯩꯗꯤꯀꯣ ꯏꯊꯟꯗ ꯈꯜꯂꯒ ꯀꯣ ꯑꯁ ꯀꯔꯤꯒꯤꯔꯥ ꯃꯤ ꯑꯇꯣꯞꯄꯗꯤ ꯑꯗꯨꯝ ꯇꯝꯔꯗꯤ ꯑꯗꯨꯝ ꯈꯪꯉꯦꯗꯅ ꯑꯗꯨꯒ ꯁꯤ ꯐꯨꯠꯕꯣꯜꯗꯤ ꯁꯨꯛꯈꯪ ꯈꯪꯗꯕ ꯑꯩꯁꯦ
ꯑꯣ ꯑꯗꯨꯗꯤ ꯕꯣꯜꯂꯤꯒꯤꯗꯤ
ꯕꯣꯂꯤꯒꯗꯤ ꯑꯗꯨꯝ ꯈꯪꯉꯦ
ꯎꯝ
ꯌꯥꯝ ꯈꯪꯕꯗꯤ ꯅꯠꯇꯦ ꯄꯥꯛ ꯁꯅꯥꯗꯦ
ꯎꯝ
ꯃꯇꯝꯁꯨ ꯂꯩꯇꯦ ꯁꯅꯥꯅꯤꯡꯉꯥꯏ
ꯍꯣꯏ ꯍꯧꯖꯤꯛ ꯑꯩꯈꯣꯏ ꯑꯁ ꯀꯣꯂꯦꯖ ꯀꯥꯕ ꯃꯇꯝꯗꯀꯣ ꯁꯥꯟꯅꯕ ꯐꯪꯗꯦ
ꯎꯝ
ꯑꯗꯨ ꯑꯩꯈꯣꯏ ꯀꯣꯂꯦꯖ ꯍꯥꯏꯕꯁꯤ ꯌꯥꯝ ꯐ꯭ꯔꯤꯅ ꯑꯣꯏꯕ ꯈꯟꯕ ꯑꯩꯈꯣꯏꯒꯤꯗꯣ ꯑꯁ ꯂꯣꯏꯔꯦ ꯑꯃꯨꯛ ꯑꯃꯨꯛ ꯑꯃꯨꯛꯀꯥ ꯍꯤ ꯍꯤ ꯍꯤ ꯍꯣꯏ ꯍꯦꯜꯂꯤꯕ ꯁꯅꯥꯕ ꯐꯥꯎ ꯐꯪꯗꯦ ꯑꯣꯏ ꯍꯥꯏ ꯁ꯭ꯀꯨꯜꯗꯒꯤꯅ ꯑꯁ ꯇꯦꯟꯁꯟꯁꯨ ꯄꯥꯛ ꯂꯩ ꯑꯁꯤꯗ ꯑꯗꯨ ꯉꯁꯤ ꯇꯥꯛꯄ ꯑꯗꯨꯒꯤ ꯈꯨꯗꯤꯡꯒꯤꯀꯣ ꯄꯥꯕ ꯈꯛꯇꯅꯦꯕ ꯀꯣꯂꯦꯖ ꯒꯤꯗꯤ ꯑꯁ ꯂꯣꯏꯔꯦꯍꯦ
ꯍꯣꯏ ꯑꯈꯣꯏꯗꯤꯀꯣ ꯁ꯭ꯀꯨꯜ ꯂꯥꯏꯐꯁꯤꯗꯤ ꯑꯩꯌꯥ ꯀꯩꯝ ꯀꯩ ꯍꯥꯏꯁꯤꯔꯥ ꯅꯨꯄꯤ ꯀꯣꯏꯅꯕ ꯀꯦꯝꯇ ꯂꯩꯇꯦ ꯑꯈꯣꯏꯗꯤ ꯀ꯭ꯂꯥꯁ ꯑꯩꯠ ꯅꯥꯏꯟ ꯇꯦꯟꯗ ꯑꯈꯣꯏꯗꯤ ꯑꯩꯌꯥ ꯒꯦꯝ ꯁꯅꯥꯔꯒ ꯁꯅꯥꯔꯒ ꯀꯩ ꯒꯦꯝꯔ ꯈꯪꯕ ꯑꯈꯣꯏꯗꯣ ꯑꯥ ꯃꯤꯒꯤ ꯃꯤꯒꯤ ꯈꯣꯡꯗ ꯀꯩꯅꯣꯝ ꯆꯠꯄꯒꯤ ꯇꯥꯏꯞꯇ ꯇꯧꯕꯗꯣ ꯈꯪꯕ꯭ꯔꯥ
ꯑꯣ ꯑꯩ ꯑꯩꯈꯣꯏꯁꯨ ꯇꯨ ꯇꯨꯌꯦꯜꯄ ꯀ꯭ꯂꯥꯁ ꯇꯨꯌꯦꯜꯐꯗ ꯐꯥꯎ ꯁꯥꯟꯅꯔꯤꯅꯦ ꯑꯩꯈꯣꯏꯗꯤ ꯑꯁ
ꯑꯁ ꯇꯧꯔꯒ ꯇꯧꯔꯒ ꯂꯣꯏꯔꯦ ꯑꯗꯨꯒ ꯔꯟꯅꯤꯡ ꯒꯦꯝꯁ ꯇꯧꯔꯒ ꯀꯣ ꯑꯩꯌꯥ ꯑꯈꯣꯏꯗꯤ ꯏꯁꯀꯥꯔꯠꯒꯨꯝꯕꯁꯨ ꯁꯦꯠ ꯂꯦꯕ ꯑꯗꯨꯒ ꯏꯁꯀꯥꯔ ꯁꯦꯠꯂꯒ ꯑꯗꯨꯝ ꯆꯦꯟꯕꯅꯦꯅ ꯈꯪꯕ ꯑꯌꯥ
ꯎꯝ ꯅꯝ ꯅꯨꯡꯁꯤꯀꯣ ꯑꯗꯨ ꯃꯇꯝꯗꯣ
ꯍꯣꯏ ꯎꯝ ꯌꯥꯝ ꯅꯨꯡꯁꯤꯌꯦ ꯑꯗꯨꯒ ꯅꯨꯄꯥꯒꯨꯝꯕꯁꯨ ꯇꯤꯟꯅꯕ ꯌꯥꯝ ꯅꯨꯡꯉꯥꯏꯕ ꯃꯣꯏ ꯁꯨ ꯀꯩ ꯍꯥꯏꯁꯤꯔꯥ ꯅꯦꯒꯦꯇꯤꯞ ꯁꯦꯟꯗ ꯂꯧ ꯇꯨꯕꯤꯗ ꯑꯗꯨꯝ ꯐꯖꯅ ꯑꯗꯨꯝ ꯇꯧꯕꯗꯣ
ꯑꯣ ꯐꯩꯅꯦ ꯑꯗꯨꯒꯤꯗꯣ
ꯑꯥꯎ ꯍꯣꯏ ꯅꯨꯄꯥꯗꯨꯁꯨ ꯌꯥꯝ ꯇꯤꯟꯅꯕ ꯅꯨꯡꯉꯥꯏꯕ ꯌꯥꯝ ꯂꯩꯌꯦ
ꯎꯝ
ꯑꯇꯣꯞꯄꯗꯤ ꯈꯔ ꯈꯔ ꯇꯤꯟꯅꯔꯗꯤ ꯀꯩꯅꯣꯝ ꯂꯩꯕꯒꯤꯅꯦꯅ ꯑꯗꯨꯝ ꯅꯦꯒꯦꯇꯤꯞꯁ ꯆꯦꯟꯁ ꯑꯗꯨꯝ ꯂꯧꯕꯗꯣ
ꯑꯣ ꯑꯣ
ꯑꯩꯗꯤ ꯄꯥꯝꯗꯦ ꯅꯪꯁꯨ ꯑꯣꯏꯔꯝꯃꯣꯏꯔꯥ
ꯑꯍꯥ ꯍꯥ ꯃꯥꯅꯦ ꯃꯥꯅꯦ ꯏꯕꯥꯅꯤ ꯆꯞ ꯃꯥꯟꯅꯩꯌꯦ ꯍꯨꯡ ꯍꯨꯡ
ꯅꯪꯁꯨ ꯑꯣꯏꯔ ꯑꯗꯨꯔ ꯑꯗꯨꯗꯤ ꯍꯥ
ꯀꯔꯤ ꯍꯥꯏꯕ ꯍꯥ
ꯎꯝ ꯍꯥ ꯅꯪꯁꯨ ꯑꯣꯏꯕ꯭ꯔꯥ ꯑꯗꯨ ꯅꯨꯄꯥꯗꯨ
ꯂꯣꯏꯔꯦ ꯑꯍꯤ ꯍ ꯍ
ꯂꯧꯁꯤꯟꯕ ꯉꯝꯗꯕ
ꯂꯣꯏꯔ ꯅꯪꯒꯤꯁꯦ
ꯑꯗꯨ ꯑꯣꯏꯔꯗꯤ ꯑꯁ ꯌꯥꯔꯣꯏꯍꯦ
ꯂꯣꯏ
ꯅꯠꯇ꯭ꯔꯣ
ꯑ ꯃꯥꯅꯦ ꯃꯥꯅꯦ
ꯎ ꯃꯥꯅꯤ ꯃꯥꯅꯤ ꯀꯥꯏ
ꯍꯑꯍꯥꯍꯥ
ꯎꯝ
ꯅꯨꯡꯉꯥꯏꯀꯣ ꯅꯣꯏ ꯍꯣꯁꯇꯦꯜ ꯍꯣꯁꯇꯦꯜꯁꯤꯡꯁꯦ ꯅꯪ ꯍꯧꯖꯤꯛ ꯀꯅꯥ ꯍꯧꯖꯤꯛꯇꯤ ꯀꯅꯥ ꯀꯅꯥ ꯂꯩꯕ꯭ꯔꯣ
ꯍꯧꯖꯤꯛꯇꯤ ꯑꯩꯈꯣꯏ ꯇꯔꯨ ꯑꯗꯨꯝ ꯂꯩꯑꯦ ꯃꯥꯁꯦ ꯃꯁꯥ ꯃꯁꯥꯒꯤ ꯕꯦꯗꯠꯇ ꯑꯗꯨꯝ ꯇꯨꯝ ꯇꯨꯝꯔꯒ ꯂꯩꯑꯦ ꯐꯣꯟ ꯌꯦꯡꯉꯒ ꯎꯝ ꯐꯦꯟ ꯊꯥꯔꯒ ꯏꯪꯔꯒ ꯑꯁ
ꯑꯣ ꯐꯥꯏꯌꯦꯅꯦ
ꯇꯨꯝꯂꯒ ꯂꯩꯑꯦ ꯃꯁꯆꯥ ꯃꯁꯥꯒꯤ ꯐꯣꯟ ꯃꯦꯠꯂꯒ ꯑꯃꯅ ꯂꯩꯔꯛ ꯏꯔꯤ ꯀꯟꯅ ꯏꯔꯤ ꯃꯥꯅ ꯀꯟꯅ ꯐꯣꯟ ꯃꯦꯠꯂꯤ
ꯑꯍꯁ ꯅꯪꯅ ꯀꯟꯅ ꯋꯥꯔꯤꯁꯤꯅꯔꯦ
ꯑꯩꯅ ꯀꯟꯅ ꯋꯥꯔꯤꯁ ꯔꯦ ꯅꯉꯣꯟꯗ ꯎꯥ
ꯑꯗꯨꯁꯨ ꯕꯤꯖꯤꯅꯦꯁꯅꯤ
ꯑꯗꯨꯅꯦ ꯑꯗꯨꯅꯦ ꯍꯣꯏ ꯍꯣꯏ
ꯑꯦ ꯃꯥꯗ ꯍꯥꯔꯅꯥꯏ ꯌꯥꯝ ꯐꯩꯅꯦ ꯅꯪꯗꯤ ꯑꯁꯤ ꯑꯁꯤ ꯑꯩꯈꯣꯏ ꯏꯕꯥꯅꯤ ꯍꯧꯖꯤꯛ ꯇꯧꯕꯗꯣ ꯑꯣ ꯅꯪꯗꯤ ꯀꯨꯏꯔꯕꯣ ꯍ ꯊꯥ ꯁꯨꯔꯕ꯭ꯔꯣ
ꯑ ꯍꯣꯏ ꯑꯥꯎ ꯁꯨꯔꯦ ꯎꯝ
ꯐꯪꯈ꯭ꯔꯕꯅꯤꯗ ꯑꯗꯨꯗꯤ ꯅꯠꯇ꯭ꯔꯣ
ꯑꯣ
ꯑꯦ ꯀꯩꯅꯉꯤ ꯄꯣꯀꯦꯠ ꯄꯣꯀꯦꯠ ꯏꯗꯤ ꯌꯥꯔꯦꯀꯣ
ꯌꯥꯔꯦ ꯌꯥꯔꯦ ꯌꯥꯔꯦ ꯀꯩ ꯋꯥꯔꯤ ꯁꯅꯁꯤꯔꯣ ꯍꯧꯖꯤꯛꯇꯤ
ꯐꯩꯅꯦ ꯃꯤ ꯃꯆꯥꯒꯤꯗꯤ ꯅꯣꯏ ꯅꯪꯒꯤ ꯅꯣꯏꯒꯤ ꯈꯨꯟꯒꯤ ꯋꯥꯔꯤ ꯁꯥꯟꯅꯕꯤꯔꯅꯦ
ꯀꯩ ꯋꯥꯔꯤ ꯁꯅꯥꯕꯤꯔꯔꯣ
ꯑꯦ ꯅꯠꯇꯦꯍꯦ ꯅꯪꯒꯤ ꯍꯥꯏꯁꯀꯨꯜ ꯍꯥꯏꯁꯀꯨꯜꯗꯒꯤ
ꯀꯩ
ꯅꯪꯒꯤ ꯍꯥꯏ ꯁ꯭ꯀꯨꯜꯒꯤ ꯋꯥꯔꯤꯒꯨꯝꯕꯗꯣ ꯅꯨꯄꯥ ꯎꯝ ꯅꯨꯄꯥ ꯊꯤ ꯏꯤꯕꯧꯒꯤ ꯋꯥꯔꯤꯒꯨꯝꯕꯗ
ꯅꯨꯄꯥꯒꯨꯝꯗ ꯊꯤꯗꯦꯕ ꯑꯣ ꯍꯣꯏ ꯍꯣꯏ ꯂꯤꯡꯒꯦ ꯑꯃ ꯂꯩꯌꯦꯕ
ꯑꯦ ꯑꯃꯥꯌꯦ
ꯀꯩꯅꯣ ꯑꯩꯈꯣꯏ ꯀ꯭ꯂꯥꯁ ꯑꯩꯠꯇꯅꯦꯀꯣ ꯀ꯭ꯂꯥꯁ ꯑꯩꯠꯇꯅꯦꯀꯣ ꯃꯥꯅꯗꯤ ꯀ꯭ꯂꯥꯁ ꯁꯕꯦꯟ ꯍꯥꯏꯇꯥꯔꯦ
ꯑ
ꯑꯗꯨ ꯑꯣꯏꯔꯁꯨ ꯋꯥꯡꯕꯗꯣ
ꯑꯥꯁ
ꯑꯗꯨꯒꯤ ꯋꯥꯡꯉꯦ ꯉꯧꯋꯦ ꯑꯗꯨꯒꯤ ꯐꯖꯁꯨ ꯐꯖꯌꯦꯕ
ꯑꯥ ꯑꯁ ꯅꯩꯔꯦ
ꯑꯥ ꯏꯃꯥꯗꯤ ꯑꯦ ꯏꯃꯥꯗꯤ ꯍꯥꯏꯌꯦ ꯏꯃꯥꯟꯅꯕꯤꯒ ꯏꯃꯥꯟ ꯑꯥ ꯑꯈꯣꯏ ꯕꯥꯅꯤꯁꯦ
ꯎꯝ
ꯃꯅꯥꯔꯒ ꯃꯥꯕꯨ ꯄꯥꯝꯕ ꯍꯥꯏꯇꯥꯔꯦ ꯀ꯭ꯔꯥꯁꯇꯣ
ꯑꯁ
ꯏꯃꯥꯅꯤ ꯑꯦ ꯏꯕꯥꯅꯤꯒꯤ ꯀ꯭ꯔꯥꯁꯅꯦꯕꯥ ꯃꯥꯁꯦ ꯑꯗꯨꯒ ꯃꯥꯗꯤ ꯑꯥ ꯀꯩꯅꯣꯝ ꯕꯣꯔꯗꯤꯡꯗ ꯂꯩꯕ
ꯑꯥ
ꯕꯣꯔꯗꯤꯡꯗ ꯂꯩꯕꯒꯤ ꯑꯌꯥ ꯀꯌꯥꯝꯁꯨ ꯄꯥꯝꯕ꯭ꯔꯅꯦ ꯑꯩꯈꯣꯏꯁꯦ ꯑꯩꯈꯣꯏꯗꯤ ꯑꯗꯨꯝ ꯑꯗꯨꯒꯨꯝꯕꯗꯨꯗꯣ ꯁꯨꯛꯈꯟ ꯈꯟ ꯇꯦꯕ ꯑꯗꯨꯝ ꯁ꯭ꯀꯨꯜ ꯀꯥꯔꯒ ꯀꯥꯔꯒ ꯂꯩꯕꯁꯦ ꯑꯗꯨꯒ ꯀ꯭ꯂꯥꯁ ꯑꯩꯠ ꯀꯥꯕ ꯃꯇꯝꯗ ꯃꯥꯁꯨ ꯂꯥꯛꯏꯕ ꯀ꯭ꯂꯥꯁ ꯁꯚꯦꯟ ꯇꯝꯅꯤꯡꯉꯥꯏ ꯑꯩꯈꯣꯏꯒꯤ ꯁ꯭ꯀꯨꯜꯗ ꯑꯗꯨꯒꯤ ꯍꯦꯛ ꯎꯕꯗ ꯉꯥꯎꯋꯦ ꯍꯥꯏꯕ ꯍꯥ ꯑꯌꯥ ꯄꯥꯝꯖꯕꯗꯣ ꯄꯥꯝꯖꯕꯗꯣ ꯑꯌꯥ ꯀꯩ ꯍꯥꯏꯁꯤꯔꯥ ꯃꯥꯅ ꯑꯩꯈꯣꯏꯁꯦ ꯁ꯭ꯀꯨꯜ ꯀꯥꯕꯁꯨ ꯑꯩꯈꯣꯏ ꯀ꯭ꯂꯥꯁꯒꯨꯝꯕ ꯂꯩꯔꯗꯤ ꯀꯥꯕ ꯅꯨꯡꯉꯥꯏꯌꯦꯗꯅ ꯅꯠꯇ꯭ꯔꯣ
ꯍꯣꯏ ꯃꯥꯅꯦ ꯃꯥꯅꯦ
ꯌꯥꯝ ꯀꯥꯅꯤꯡꯕꯗꯣ ꯑꯗꯨꯒ ꯁ꯭ꯀꯨꯜꯁꯨ ꯊꯦꯡ ꯊꯦꯡꯅ ꯑꯩꯈꯣꯏꯗꯤ ꯂꯥꯛꯄꯅꯦꯕ ꯑꯗꯨꯒ ꯍꯦꯛ ꯃꯥꯕꯨ ꯎꯕ ꯀꯥꯟꯗꯗꯤ ꯂꯣꯏꯔꯦ ꯒꯦꯠ ꯍꯥꯡꯗꯕ ꯃꯇꯝꯗꯁꯨ ꯂꯥꯛꯄꯅꯦ ꯑꯩꯈꯣꯏꯗꯤ ꯃꯥꯕꯨ ꯎꯅꯤꯡꯕꯒꯤ ꯑꯗꯨꯒ ꯑꯥ ꯑꯩꯈꯣꯏꯗꯤ ꯀꯝꯄꯥꯎꯟꯗꯣ ꯌꯥꯝ ꯆꯥꯎꯋꯦꯕ ꯑꯗꯨꯒꯤ ꯐꯃꯨꯡꯁꯤꯡꯁꯨ ꯐꯖꯅ ꯂꯩꯌꯦꯕ ꯑꯗꯨꯒꯤ ꯐꯃꯨꯡꯗ ꯉꯥꯏꯔꯒꯀꯣ ꯕꯦꯛꯇꯤ ꯃꯥꯒꯤ ꯑꯩꯈꯣꯏꯒꯤ ꯕꯦꯟꯁꯇ ꯊꯝꯔꯒ ꯑꯃꯨꯛ ꯍꯜꯂꯛꯑꯦ ꯍꯜꯂꯛꯑꯒ ꯕꯦꯟꯁ ꯇ ꯑꯦ ꯕꯦꯟꯁꯇ ꯍꯥꯏꯌꯦ ꯐꯃꯨꯡꯗ ꯑꯗꯨꯝ ꯎꯝ ꯃꯥꯕꯨ ꯌꯦꯡꯅꯤꯡꯉꯥꯏꯀ ꯕꯣꯔꯗꯤꯡꯒꯤ ꯃꯆꯥꯁꯤꯡ ꯂꯥꯛꯑꯦ ꯍꯥꯏꯔꯗꯤ ꯃꯥꯕꯨ ꯑꯃꯨꯛ ꯌꯦꯡꯕ ꯍꯧꯔꯅꯤ
ꯑꯣ
ꯑꯌꯥ ꯀꯌꯥꯝꯁꯨ ꯅꯨꯡꯉꯥꯏꯕ꯭ꯔꯥ ꯍꯦꯛ ꯎꯕ ꯀꯥꯟꯗꯗꯤ ꯑꯁ ꯀꯩꯅꯣꯝ ꯌꯥꯝꯅ ꯅꯨꯡꯉꯥꯏꯕꯅꯦ ꯃꯣꯏꯅ ꯀꯩ ꯍꯥꯏꯁꯤꯔꯥ ꯃꯣꯏꯅꯗꯤ ꯈꯪꯉꯔꯣꯏꯕ ꯑꯩꯈꯣꯏ ꯍꯥꯏꯗꯣꯛꯇꯕꯒꯤꯀꯣ ꯑꯩꯈꯣꯏꯅ ꯅꯪꯕꯨ ꯄꯥꯝꯃꯦꯅ ꯑꯩꯈꯣꯏ ꯁꯨꯛꯍꯥꯏ ꯍꯥꯏꯗꯦꯕ ꯑꯗꯨꯝ ꯁꯤꯀ꯭ꯔꯦꯠꯇ ꯑꯣꯏꯅ ꯑꯗꯨꯝ ꯀ꯭ꯔꯁ ꯇꯧꯕꯗꯣ
ꯑꯣ ꯑꯣ
ꯑꯗꯨꯝ ꯇꯧꯋꯦꯕ ꯑꯗꯨꯒ ꯃꯥꯕꯨ ꯃꯥꯅ ꯑꯩꯈꯣꯏꯕꯨ ꯍꯦꯛ ꯌꯦꯡꯕ ꯀꯥꯟꯗ ꯀꯩꯅꯣꯝ ꯑꯩꯈꯣꯏꯗꯤ ꯀ꯭ꯔꯥꯁ ꯑꯣꯏꯕꯒꯤ ꯑꯈꯣꯏꯗꯤ ꯑꯁ ꯑꯈꯣꯏꯕꯨ ꯌꯦꯡꯕ꯭ꯔꯅ
ꯆꯠ
ꯀꯌꯥꯝꯁꯨ ꯅꯨꯡꯉꯥꯏꯕ꯭ꯔꯥ ꯑꯩ ꯑꯗꯨꯒ ꯏ ꯏꯃꯥꯟꯅꯕꯤꯒ ꯏꯕꯥꯅꯤꯁꯦ ꯈꯠꯅꯔꯒ ꯂꯣꯏꯔꯦ ꯑꯩꯕꯨ ꯌꯦꯡꯕꯅꯦ ꯑꯩꯕꯨ ꯅꯪꯕꯨ ꯌꯦꯡꯕ ꯅꯠꯇꯦ ꯑꯩꯕꯨ ꯌꯦꯡꯉꯨꯅꯦ ꯌꯦꯡꯕꯅꯦ ꯍꯥꯏꯔꯒ
ꯑꯍꯥ ꯍꯥ ꯑꯗꯨ ꯑꯗꯨꯗꯤ ꯀꯅꯥꯅ ꯂꯧ ꯀꯅꯥꯅ ꯂꯧꯈ꯭ꯔꯦ ꯑꯗꯨꯗꯤ
ꯑꯁ ꯈꯪꯗꯦ ꯑꯥ ꯑꯗꯨꯒ ꯏꯕꯥꯅꯤꯁꯦ ꯀꯩꯝꯇ ꯍꯥꯏꯗꯕꯒꯤꯀꯣ ꯑ ꯑꯗꯨꯒ ꯃꯥꯁꯨ ꯑꯗꯨꯝ ꯑꯥ ꯋꯥ ꯄꯉꯥꯡ ꯋꯥ ꯉꯥꯡ ꯐꯠꯇꯕ ꯒꯤ ꯅꯠꯇꯕ ꯄꯥꯉꯥꯡ ꯉꯥꯡꯗꯦ ꯃꯥꯁꯦ ꯁꯥꯏꯂꯦꯟ ꯑꯗꯨꯝ ꯇꯧꯕ ꯅꯨꯄꯥ ꯗꯣ ꯁꯥꯏꯂꯦꯟ ꯀꯤꯂꯔꯅꯦ ꯍꯣꯏ ꯑꯗꯨꯒ ꯑꯩꯈꯣꯏꯁꯦ ꯑꯗꯨꯝ ꯂꯥꯛꯑꯦ ꯂꯥꯛ ꯂꯥꯛꯑꯦ ꯂꯥꯛꯑꯦ ꯑꯗꯨꯒ ꯀ꯭ꯂꯥꯁ ꯑꯩꯠꯇꯗꯤ ꯑꯗꯨꯝ ꯀꯩꯝꯇ ꯈꯪꯗꯕꯤꯗ ꯂꯥꯛꯑꯦ ꯀ꯭ꯂꯥꯁ ꯅꯥꯏꯟꯗꯁꯨ ꯀ꯭ꯂꯥꯁ ꯅꯥꯏꯟꯗꯒ ꯀ꯭ꯂꯥꯁ ꯅꯥꯏꯟꯗꯗꯤ ꯏꯕꯥꯅꯤꯁꯦ ꯆꯥꯛꯃꯟꯗꯅꯥ ꯀꯩꯅꯣꯝ ꯀ꯭ꯂꯥꯁ ꯅꯥꯏꯟ ꯀ ꯀꯥꯕ ꯃꯇꯝꯗ ꯍꯥꯞꯒꯨꯝꯕ ꯀꯩ ꯍꯥꯏꯁꯤꯔꯥ ꯐꯥꯏꯅꯦꯜ ꯏꯌꯔ ꯐꯥꯏꯅꯦꯜ ꯊꯥꯔꯝꯗꯥꯏꯗ ꯏꯕꯥꯅꯤꯁꯦ ꯏꯟꯇ꯭ꯔꯦꯁꯁꯦ ꯂꯩꯇ꯭ꯔꯦꯕ
ꯃꯥꯥꯡꯈꯔ꯭ꯦꯕꯥ
ꯃꯥꯡꯈ꯭ꯔꯦ ꯀꯔꯤꯒꯤꯔꯥ ꯈꯪꯗꯦ ꯃꯥꯁꯨ ꯁꯥꯏꯂꯦꯟ ꯑꯣꯏꯃꯟꯕꯒꯤ ꯀꯦꯝꯇꯁꯨ ꯈꯪꯕꯤꯗꯕꯗꯣ ꯏꯕꯥꯅꯤꯒꯤ ꯒꯤ ꯑꯗꯨꯒꯤ ꯑꯧ ꯁꯅꯥꯗꯦ ꯃꯥꯁꯨ ꯑꯩꯈꯣꯏꯁꯨ ꯁꯅꯥꯗꯦ ꯃꯥꯁꯨ ꯁꯅꯥꯗꯦ ꯃꯥꯗꯤ ꯑꯗꯨꯝ ꯁꯩꯂꯦꯟꯗ ꯑꯗꯨꯝ ꯂꯩꯌꯦ ꯃꯥꯒꯤ ꯃꯃꯥꯟꯅꯕ ꯁꯤꯡꯗꯨꯁꯨ ꯑꯗꯨꯝ ꯄꯥꯛ ꯁꯅꯗꯦꯕ ꯃꯥꯁꯦ ꯃꯣꯏꯅ ꯁꯅꯥꯔꯗꯤ ꯑꯗꯨꯝ ꯁꯥꯏ ꯃꯥꯅ ꯂꯣ ꯅꯣꯛꯄ ꯀꯥꯟꯗ ꯌꯥꯝ ꯈ꯭ꯋꯥꯏꯝꯁꯨ ꯐꯖꯕ꯭ꯔꯥ ꯈꯪꯕ꯭ꯔꯥ ꯑꯩ
ꯑꯁ
ꯃꯥꯒꯤ ꯇꯤꯠꯇꯣ ꯀꯩꯅꯣꯝ ꯗꯕꯜ ꯊꯣꯛꯄꯗꯣ ꯈꯪꯕ꯭ꯔꯥ ꯕꯦꯝꯄꯔ ꯇꯤꯞ ꯇꯤꯞ ꯇꯥꯏꯞ ꯗ
ꯏꯝꯄꯥꯜꯁꯤꯗ
ꯅꯠꯇꯦ ꯕꯦꯝꯄꯔꯒꯤ ꯇꯥꯏꯞꯇ ꯑꯗꯨꯝ
ꯑꯣ
ꯑꯂꯛ ꯊꯣꯛꯄꯗꯣ ꯑꯩꯒꯤ ꯅꯣꯛꯄ ꯀꯥꯟꯗ ꯀꯌꯥꯁꯨ ꯐꯖꯕ꯭ꯔꯥ ꯋꯥꯏ ꯉꯥꯎꯋꯦ ꯉꯥꯎ ꯉꯥꯎꯔꯦ ꯉꯥꯎꯔꯦ ꯑꯩꯗꯤ ꯀꯣ ꯉꯥꯎꯔꯦ ꯐꯖꯃꯟꯗꯅ ꯐꯖꯃꯟꯗꯅ ꯌꯥꯝ ꯉꯥꯎ ꯑꯁ ꯉꯥꯎꯔꯦ ꯑꯗꯨꯕꯨ ꯃꯥ ꯀꯩꯝꯇ ꯈꯪꯗꯕꯒꯤ ꯏꯕꯥꯅꯤꯁꯨ ꯌꯥꯔꯦ ꯑꯩꯗꯤ ꯇꯣꯛꯔꯒꯦ ꯅꯪ ꯇꯧꯅꯤꯡꯉꯗꯤ ꯇꯧꯔꯣ ꯅ ꯑꯩ ꯏꯃꯥꯟꯅꯕꯤꯕꯨ ꯇꯣ ꯍꯥꯏꯕꯅꯦꯕ
ꯑꯥ ꯍꯨꯝ ꯍꯨꯝ
ꯑꯗꯨꯒ ꯅꯪꯅ ꯌꯥꯝꯅ ꯅꯪꯅ ꯅꯨꯡꯁꯤ ꯑꯣꯏ ꯇꯥꯔꯗꯤ ꯑꯩ ꯍꯥꯏꯕꯤꯒꯦꯅ ꯑꯩ ꯇꯧꯕꯅꯦꯕ
ꯑꯥ
ꯑꯗꯨꯕꯨ ꯃꯥꯒꯤ ꯃꯁꯛ ꯎꯕꯗ ꯉꯝꯗꯕ ꯑꯍꯥ ꯑꯗꯨ ꯑꯣꯢꯔꯁꯨ ꯀꯦꯝ ꯇꯧꯗꯕꯤꯗ ꯑꯗꯨꯝ ꯏꯕꯥꯅꯤꯁꯦ ꯑꯗꯨꯝ ꯇꯨꯃꯤꯟ ꯇꯨꯃꯤꯟꯅ ꯑꯗꯨꯝ ꯂꯥꯛꯑꯦ ꯑꯗꯨꯒ ꯀ꯭ꯂꯥꯁ ꯇꯦꯟꯗ ꯏꯕꯥꯅꯤ ꯁꯦ ꯀ꯭ꯂꯥꯁ ꯇꯦꯟꯗꯗꯤ ꯏꯕꯥꯅꯤꯁꯨ ꯈꯔꯗꯤ ꯆꯥꯎꯔꯦꯗꯅ ꯑꯥ ꯋꯥꯈꯜꯁꯨ ꯈꯔꯗꯤ ꯈꯜꯂꯦꯕ ꯈꯔꯥꯗꯤ ꯑꯩ ꯑꯩꯅ ꯍꯥꯏꯇꯥꯔꯗꯤ ꯑꯩꯗꯤ ꯈꯔ ꯍꯟꯊꯈ꯭ꯔꯦꯕ ꯑꯗꯨꯒꯤ ꯀ꯭ꯔꯥꯁ ꯀꯨꯝꯕ ꯑꯗꯨꯝ ꯒꯨꯝꯕꯗ ꯐ꯭ꯂꯥꯠꯀꯤ ꯑꯣꯏꯕꯗꯣ ꯍꯟꯊꯈ꯭ꯔꯦ ꯑꯗꯨꯒ ꯑꯈꯣꯏꯅ ꯁꯦꯀꯦꯟ ꯇꯔꯃꯤꯅꯦꯜ ꯑꯦꯛꯖꯥꯝꯔꯥ ꯊꯥꯕ ꯀꯥꯟꯗ ꯃꯥꯁꯦ ꯑꯩꯒꯤ ꯃꯅꯥꯛꯇ ꯂꯥꯛꯄ ꯑꯩꯒꯤ ꯃꯅꯥꯛꯇ ꯂꯥꯛꯔꯥꯒ ꯀꯩꯅꯣꯝ ꯑꯩꯌꯥ ꯀꯩꯝꯇ ꯈꯪꯗꯦꯕ ꯊꯣ ꯑꯃ ꯑꯗꯨꯃꯥꯏ ꯂꯥꯛꯀꯅꯤ ꯍꯥꯏꯕꯗꯣ ꯑꯆꯥꯄꯣꯠ ꯄꯨꯔꯒ ꯀꯣ ꯑꯥ
ꯍꯥ
ꯑꯦ ꯑꯆꯥꯄꯣ ꯄꯨꯔꯒ ꯑꯩꯒꯤ ꯃꯅꯥꯛꯇ ꯂꯥꯛꯄ ꯑꯩꯗꯣ ꯏꯊꯟꯗ ꯐꯝꯃꯒ ꯂꯩꯕ
ꯎꯝ
ꯀꯩꯅꯣꯝ ꯑꯈꯣꯏ ꯐꯪꯁꯟ ꯂꯩꯕ ꯑꯗꯨꯒꯤꯀꯣ
ꯎꯝ ꯑꯣ
ꯏꯊꯟꯗ ꯐꯝꯂꯒ ꯂꯩꯕ ꯑꯗꯨꯒ ꯃꯥꯗꯣ ꯑꯆꯥꯄꯣꯠꯗꯣ ꯄꯥꯏꯔꯒ ꯑꯗꯨꯒ ꯍꯩꯒꯨꯝꯕꯗꯣ ꯄꯨꯔꯒ ꯂꯥꯛꯑ ꯊꯥꯛꯑꯣꯅ ꯑꯁ
ꯆꯦ ꯐꯩꯅꯦ
ꯑꯗꯨꯒ ꯂꯥꯛꯑꯒ ꯑꯩ ꯑꯩꯅ ꯈꯟꯕꯁꯦ ꯑꯩ ꯀ꯭ꯂꯥꯁ ꯑꯩꯠ ꯀ꯭ꯂꯥꯁ ꯅꯥꯏꯟꯗ ꯂꯥꯛꯑꯗꯤ ꯌꯥꯝꯁꯨ ꯅꯨꯡꯉꯥꯏꯔꯥ ꯀ꯭ꯂꯥꯁ
ꯑ
ꯇꯦꯟꯗ ꯂꯥꯛꯄꯁꯦ ꯀ꯭ꯂꯥꯁ ꯇꯦꯟꯗꯗꯤ ꯑꯩꯈꯣꯏꯗꯤ ꯂꯣꯏꯔꯒ ꯑꯗꯨꯝ ꯆꯠꯈ꯭ꯔꯦꯗꯅ ꯑꯗꯨꯒꯤ ꯑꯩꯌꯥ ꯀꯦꯝꯁꯨ ꯑꯁ